ꯍꯜꯂꯣ ꯍꯥ ꯑꯩꯔꯣ ꯀꯩꯁꯨ ꯇꯧꯗꯌꯦ
ꯆꯥꯔꯕꯣ
ꯆꯥꯗ꯭ꯔꯤꯗ
ꯀꯩꯅꯝ ꯑꯩꯁꯨ ꯆꯥꯗ꯭ꯔꯤꯗꯣ ꯊꯕꯛꯜꯂꯛꯇ ꯉꯥꯏꯁꯋꯥꯏ ꯆꯠꯂꯨꯗꯅ
ꯀꯥꯏ ꯀꯥꯏ ꯆꯠꯂꯨꯏꯅꯣ ꯍꯥꯏꯁꯦ
ꯎꯝ ꯁꯤꯒꯤ ꯅꯣꯏꯒꯤ ꯀꯗ꯭ꯔꯦꯁ ꯂꯩ ꯃꯗ ꯆꯗ꯭ꯔ ꯀꯩꯅꯣꯗ ꯑ ꯆꯄꯣꯂꯣꯗ ꯃꯃꯤꯡ ꯀꯥꯎꯊꯣꯛꯈ꯭ꯔꯦ ꯑꯗꯨꯗ ꯆꯪꯉꯒ ꯑꯉꯥꯡ ꯑꯃꯒꯤ ꯗ꯭ꯔꯦꯁ ꯂꯩꯔꯛꯑꯦ ꯑꯗꯩꯗꯤ ꯊꯣꯛꯂꯛꯑꯦ ꯑꯗꯩꯗꯤ ꯀꯩꯅꯣꯗ ꯄꯁꯥ ꯀꯋꯥꯒꯤꯗ ꯆꯠꯂꯦ ꯀꯋꯥ ꯋꯥꯇꯤꯟ ꯂꯧꯔꯛꯑꯦ ꯑꯗꯤ ꯃꯃꯥꯡꯗ ꯅꯪ ꯀꯋꯥꯇꯤꯖꯥꯅꯤꯡꯕ꯭ꯔꯣ
ꯀꯋꯥꯕꯠ ꯑꯩ
ꯑꯋꯥ ꯊꯤꯟꯖꯥꯗ꯭ꯔꯤꯕꯗ
ꯆꯥꯔꯦ ꯍꯦꯛꯏ ꯑꯩꯕꯨ ꯃꯅꯤꯄꯨꯔꯗ ꯄꯣꯛꯇꯕ꯭ꯔꯣ
ꯕꯤꯁꯥ ꯃꯅꯥ ꯀꯦꯝ ꯂꯩꯕꯕꯁꯤꯁꯨ ꯍꯥꯎꯕ ꯊꯥꯏꯅꯩꯗꯒꯤ ꯇꯧꯔꯛꯄ ꯑꯃ
ꯎꯝ ꯉꯔꯥꯡ ꯑꯗꯨꯗꯣ ꯉꯔꯥꯡ ꯂꯩꯔꯛꯑꯦ
ꯅ ꯀꯋꯥ ꯋꯥꯇꯤꯟ ꯊꯥꯕ ꯗꯨꯀꯥꯟꯗꯨꯗ꯭ꯔꯥ ꯁꯐꯨꯒꯤ ꯗꯜ ꯅꯠꯇ ꯅꯠꯇꯦ ꯅꯠꯇꯦ ꯑꯗꯨꯗꯤ ꯑꯗꯨꯗꯤꯑꯁꯦꯡꯕ ꯅꯠꯇꯦ ꯗꯥꯏꯔꯦꯛ ꯁꯥꯐꯝꯗꯒꯤꯅꯦ ꯑꯩꯒꯤꯁꯦ
ꯁꯥꯐꯝꯗꯨꯅꯦ ꯍꯥꯏꯁꯦ
ꯑꯗꯨꯗꯩ ꯈꯥꯇꯪ ꯍꯟꯊꯔꯒ ꯑꯃ ꯂꯩꯌꯦ ꯍꯥꯏ ꯅꯨꯄꯤꯅ ꯐꯝꯕ ꯅꯥꯀꯟꯗ ꯀꯩꯅꯣꯒꯤ ꯌꯣꯟꯕ ꯑꯃ ꯑꯣ ꯀꯩꯅꯣ ꯊꯣꯛꯀꯑꯦꯕ ꯊꫭꯛꯑꯥ ꯗꯨꯀꯥꯟ ꯅꯥꯀꯟꯗ
ꯈꯤꯇꯪ ꯀꯨꯊꯔꯒ ꯐꯝꯕꯗꯨꯔꯥ
ꯑꯥ
ꯑꯥ ꯑꯗꯨꯗꯩꯅꯦ ꯉꯔꯥꯡ ꯂꯩꯔꯛꯑꯦꯕ ꯉꯔꯥꯡ ꯑꯩꯕꯨꯗꯤ ꯍꯣꯏ ꯍꯣꯏ ꯉꯔꯥꯡ ꯑꯩꯕꯨꯗꯤ ꯂꯩꯔꯛꯇꯦꯗ ꯉꯔꯥꯡ ꯉꯔꯥꯡ ꯏꯃꯥꯟꯅꯕꯤ ꯑꯃ ꯆꯠꯃꯤꯟꯅꯕꯗꯣ
ꯑꯗꯨꯗ ꯇꯍꯥꯎꯕꯅꯦ ꯑꯗꯨꯗꯩ ꯂꯧꯔꯛꯑꯦ ꯊꯣꯛꯂꯛꯑꯒ ꯃꯥꯒꯤꯅ ꯑꯆꯧꯕ ꯆꯠꯇꯣꯏ ꯁꯥꯔ ꯑ ꯀꯩꯅꫭꯗꯥ ꯍꯩꯔꯥꯡꯒꫭꯏ ꯊꯣꯡꯗꯣꯏ ꯆꯜꯂꯦ ꯑꯗꯨꯒ ꯍꯜꯂꯛꯑ ꯅꯥꯗꯤ ꯀꯥꯏ ꯀꯥꯏ ꯆꯠꯂꯨꯒꯦ
ꯀꯩ ꯑꯩ ꯀꯔꯤꯝ ꯆꯠꯇꯦꯗ ꯉꯁꯤꯒꯤ ꯉꯁꯤ ꯌꯨꯝꯗꯩ ꯃꯄꯥꯟ ꯊꯣꯛꯇ꯭ꯔꯤꯌꯦ
ꯀꯩꯗꯧ ꯂꯩꯕ ꯅꯪꯗꯤ
ꯑꯩꯔꯣ ꯑꯗꯨꯝ ꯂꯩ ꯀꯩꯅꯣ ꯉꯁꯥꯏ ꯑꯗꯨꯝ ꯌꯨꯇ꯭ꯌꯨꯕ ꯈꯔ ꯌꯦꯡꯉ ꯑꯗꯨꯝ ꯂꯩ
ꯃꯥꯅꯦ ꯌꯨꯇ꯭ꯌꯨꯕ ꯈꯔ ꯌꯦꯡ ꯑꯗꯒꯤ ꯐꯦꯁꯕꯨꯛ ꯈꯔ ꯄꯥꯏ ꯏꯟꯁꯇꯥꯒ꯭ꯔꯥꯝ ꯈꯔ ꯄꯥꯏ ꯑꯗꯨꯝ ꯇꯧꯔꯒ ꯂꯩ
ꯎꯝ ꯐꯥꯏ ꯐꯥꯏ
ꯎꯝ
ꯀꯧꯊꫭꯛ ꯑꯃꯁꯨ ꯌꯥꯕꯖꯠꯅꯤ
ꯀꯗꯥꯏ ꯏꯅꯦꯗ ꯑꯣ ꯑꯈꯣꯏ ꯁꯤꯒꯤꯗꯣ ꯑꯣ ꯑꯣ ꯍꯣꯏ
ꯑꯪ ꯋꯥ ꯆꯥꯡ ꯊꯣꯡꯈꯤꯔꯣꯏꯗ꯭ꯔꯣ
ꯎꯝ ꯅꯪ ꯉꯁꯥꯏ ꯗ꯭ꯔꯦꯁ ꯂꯩꯕꯗꯣ ꯑꯩꯁꯨ ꯌꯥꯎꯔꯝꯗꯧꯅꯦ
ꯎꯝ ꯆꯨꯝꯗꯨꯅꯤ ꯅꫭꯏ ꯅꯨꯄꯤꯒꯤ ꯅꯤꯡꯉꫭꯜ ꯐꯤꯖꫭꯜꯗꫭ ꯅꯠꯇꯦ ꯀꯩꯅꯣ ꯍꯥꯏ ꯀꯁꯦ ꯆꯦꯛꯀꫭꯟꯗ ꯂꯩꯕꯅꯤ ꯀꯩ ꯗꯨꯀꯥꯟꯅꯣ ꯀꯧꯔꯦ‌ ꯃꯃꯥꯡꯗꫭ ꯅꯨꯄꯤ ꯗ꯭ꯔꯦꯁ ꯃꯊꯣꯡ ꯈꯪꯗꯦ ꯅꯣꯏ ꯅꯨꯄꯤꯒꯤ ꯗ꯭ꯔꯦꯁꯁꯤ ꯒ꯭ꯌꯥꯟꯁꯨ ꯇꯥꯗ꯭ꯔꯦ ꯀꯩ ꯃꯃꯤꯡꯗꫭ ꯀꯥꯎꯔꯤꯃꯣ
ꯅꯤꯡꯉꯣꯜ ꯐꯤꯗꯤ ꯁꯤꯡꯖꯃꯩꯅꯦ
ꯑꯗꯨ ꯅꯤꯡꯉꯣꯜ ꯐꯤ ꯅꯠꯇꯦ ꯑꯩꯁꯨ ꯑꯈꯪꯕ ꯑꯃꯥ ꯍꯦꯛꯇꯥ ꯍꯥꯖꯟꯈꯤꯕꯅꯤ ꯁꫭꯏꯔꯦ ꯀꯩꯅꫭꯗꯅꯦ ꯆꯦꯛꯀꫭꯟ ꯂꫭꯝꯗꯅꯦ ꯍꯥꯏꯕ ꯆꯦꯛꯀꯣꯟꯗꯗ ꯀꯩ ꯀꯩ ꯂꯩꯒꯦ ꯅꯨꯄꯤꯒꯦ
ꯆꯦꯛꯀꯣꯟꯗ ꯑꯥ ꯀꯩꯅꯣ ꯑꯥ
ꯐꯦꯁꯟꯅ ꯂꯣꯏ ꯐꯦꯁꯟꯅ ꯗꯨꯀꯥꯟ ꯐꯁꯅ ꯂꯣꯏꯕꯅꯤ ꯎꯝ
ꯐꯦꯁꯟꯗ ꯂꯣꯏꯕ ꯀꯩꯅꯣ
ꯎꯝ
ꯃꯄꯣꯛ ꯂꯥꯉꫭꯜ
ꯃꯥꯄꫭꯛ ꯂꯥꯛꯉꯥꯟ ꯐꯦꯁꯟꯂꯥ ꯑꯣ ꯑꯗꯨꯃꯥꯏ ꯑꯗꯨꯝ ꯃꯊꯪꯈꯥ ꯌꯥꯎꯕꯗꯣ
ꯃꯊꯛ ꯃꯈꯥ ꯃꯈꯥ ꯈꯛꯇꯪ ꯈꯪꯉꯦ ꯑꯩꯗꯤ ꯃꯠ ꯃꯊꯛ ꯌꯥꯎꯕ꯭ꯔꯥꯗꯤ ꯈꯪꯗꯦꯅ ꯑꯃꯨꯛ ꯈꯛꯇꯪ ꯆꯠꯂꯨꯗ ꯉꯥꯏꯔꯤ
ꯑꯣ ꯃꯄꯣꯛ ꯂꯥꯡꯉꯣꯟꯗꯣ ꯑꯣꯏꯔꯝꯅꯤ ꯃꯈꯥꯗꯣ ꯄꯤꯛꯄ꯭ꯔꯥ
ꯄꯤꯛꯄꯅꯤ ꯁꯦꯀꯦꯟ ꯍꯦꯟ ꯈꯟꯕꯩ ꯇꯥꯏꯞꯇ ꯇꯧꯍꯧꯗ꯭ꯔꯣ
ꯇꯧꯗꯦ ꯃꯊꯛꯇ ꯆꯥꯎꯅ ꯂꯩꯔꯦ ꯀꯩꯅꯣ
ꯑꯗꯨꯗꯤ ꯅꯪꯒꯤꯗꯣ ꯀꯩꯅꯣ ꯐꯦꯁꯟꯅ ꯂꯣꯏꯌꯦꯕ
ꯎꯝ
ꯃꯥꯏ ꯅꯅꯥ ꯍꯥꯏꯗ꯭ꯔꯣ
ꯎ ꯅꯠꯇꯦ ꯍꯥꯏꯗꯦ ꯃꯄꯣꯛ ꯂꯥꯡꯉꯣꯜ ꯐꯦꯁꯜꯂꯣ
ꯀꯥꯎꯔꯦ ꯇꯧꯔꯁꯤꯕꯨ
ꯈꯪꯖꯗ꯭ꯔꯦꯗ ꯅꯪꯒꯤ ꯋꯥꯔꯤꯁꯦ
ꯑꯠꯁꯦ ꯈꯂ ꯃꯣꯏ ꯀꯖꯤꯟ ꯑꯃ ꯁꯤꯁꯤ ꯑꯣ ꯀꯣꯏꯁꯤꯠ ꯆꯁꯨ ꯀꯗ ꯇꯣꯡꯕꯗꯇꯁꯨ ꯋꯥꯏꯗꯣ ꯑꯗꯨꯃꯥꯏꯅ ꯇꯧꯔꯤꯁꯦ
ꯑꯣ ꯃꯄꯣꯛ ꯂꯥꯡꯒꯣꯜꯅꯦ ꯅꯪ ꯍꯥꯏꯗꯣꯏ ꯑꯩ ꯈꯪꯉꯦ ꯃꯄꯣꯛ ꯂꯉꯣꯜꯗ ꯃꯊ ꯌꯥꯎꯋꯤ ꯆꯨꯝꯃꯤ ꯆꯨꯝꯃꯤ
ꯎꯝ ꯎꯝ ꯑꯗꯨ
ꯎ
ꯇꯨꯗ ꯆꯠꯂꯨꯁꯤ ꯇꯨꯗ ꯀꯩꯖ ꯊꯪꯗꯣꯔꯔꯒꯦ
ꯑꯩꯈꯣꯏꯃ ꯀꯩꯅꯣ ꯀꯩ ꯊꯣꯡꯗꯣꯏꯅꯣ ꯈꯪꯗꯦ ꯑꯩꯕꯨꯗꯤ ꯆꯥꯔꯣꯏ
ꯅꯣꯏ ꯄꯨꯂꯞ ꯆꯥꯏ ꯑꯗꯥꯏꯅꯦ
ꯑꯩꯗꯤ ꯆꯥꯛ ꯆꯥꯔꯣꯏ ꯍꯥꯏꯕ
ꯑꯩꯅ ꯅꯣꯏꯕꯨ ꯄꯨꯂꯞ ꯆꯥꯃꯤꯟꯅꯩ ꯑꯗꯥꯏꯅꯦ
ꯆꯥꯏꯌꯦ ꯑꯗꯣ ꯑꯩ ꯆꯥꯔꯣꯏꯕ ꯉꯁꯤ ꯆꯥꯛ
ꯅꯣꯏ ꯃꯥꯈꯛ ꯊꯣꯡꯕꯣ ꯍꯥꯏꯖꯦ
ꯑꯈꯣꯏ ꯃꯥ ꯆꯥꯛ ꯊꯣꯡꯉꯤ ꯍꯥꯏꯕꯅꯤ ꯀꯔꯤꯅꯣꯅꯦꯍꯦ
ꯄꯨꯂꯞ ꯊꯣꯡꯃꯤꯟꯅꯩꯔ ꯃꯊꯟ ꯊꯣꯡꯉꯤꯔ ꯍꯪꯕꯋꯥꯅꯤ
ꯊꯣꯡꯃꯤꯟꯅꯗꯦ ꯑꯩ ꯋꯥꯔꯤ ꯁꯥꯟꯅꯩꯁꯤꯗꯤ ꯀꯩꯅꯅꯤ
ꯑꯩꯅ ꯑꯇꯣꯞꯄꯒ ꯃꯤ ꯍꯥꯏꯕ ꯅꯣꯏ ꯏꯕꯨꯡꯒꯤ
ꯊꯣꯡꯃꯤꯟꯅꯗꯦ ꯀꯩꯗꯧ ꯊꯣꯡꯃꯤꯟꯅꯗꯣꯏꯅꯣ ꯏ
ꯅꯪꯕꯨ ꯄꯨꯜꯂꯞ ꯆꯥꯃꯤꯟꯅꯩ ꯑꯗꯥꯏꯅꯦ
ꯆꯥꯃꯤꯟꯅꯩ ꯑꯗꯨ ꯄꯨꯂꯞ ꯊꯣꯡꯗꯦ ꯄꯨꯂꯞ ꯆꯥꯃꯤꯟꯅꯩꯩꯅ ꯃꯤ ꯄꯨꯂꯞꯇꯣ ꯊꯣꯡꯃꯤꯟꯅꯒꯗ ꯑꯗꯨ ꯉꯥꯎꯔꯕꯣ ꯅꯪꯕꯣ ꯅꯣꯏ ꯌꯨꯝꯗꯣ ꯅꯣꯏ ꯆꯥꯛꯇꯣ ꯍꯣꯏ ꯀꯔꯤꯅꯣ
ꯑꯗꯨ ꯃꯤ ꯄꯨꯂꯞꯀꯤ ꯃꯥ ꯃꯊꯟ ꯊꯣꯡꯉꯤꯔ ꯁꯤꯅꯤ
ꯍꯣꯏ ꯍꯥꯏꯕ
ꯑꯣ ꯇ ꯍꯥꯏꯗꯔ
ꯁꯣꯅꯣ ꯖꯤꯗꯤ
ꯀ꯭ꯌꯥꯟ ꯇꯥꯍꯜꯂꯨꯅꯦ ꯑꯉꯥꯎꯕꯤ ꯅꯪꯕꯣ ꯎ ꯍ ꯍ ꯍ ꯍ ꯈꯔ ꯊꯣꯡꯖꯤꯟ ꯈꯣꯠꯆꯟꯗ ꯇꯧꯗꯦ ꯃꯤꯅꯦ ꯅꯪꯕꯨ ꯌꯥꯔꯣꯏ ꯇꯩꯗꯨꯒ ꯉꯁꯤ ꯕꯣꯜ ꯌꯦꯡꯉꯣꯏꯗ꯭ꯔꯣ ꯕꯣꯜ ꯂꯩꯌꯦ
ꯑꯩ ꯕꯣꯜ ꯌꯥꯕ ꯃꯤꯔꯣ
ꯌꯥꯗ꯭ꯔ ꯌꯥꯗ꯭ꯔꯒꯁꯨ ꯌꯦꯡꯒꯗꯕꯅꯤ ꯅꯨꯡꯉꯥꯏꯈ꯭ꯔꯖꯥꯠꯅꯤ ꯕꯣꯜ ꯑꯁꯦ
ꯌꯦꯡꯅꯤꯡꯗꯦ
ꯀꯩꯒꯤꯅꯣ ꯍꯥꯏꯖꯦ
ꯌ‌ꯦꯡꯅꯤꯡꯗꯦꯕ
ꯀꯩꯒꯤꯅꯣ
ꯑꯗꯨꯏꯁꯨ ꯕꯣꯜꯗ ꯅꯨꯄꯥꯃꯁꯛ ꯐꯖꯕ ꯑꯃꯗꯤ ꯌꯥꯎꯕꯅꯤꯍꯦ
ꯑꯁ ꯅꯪꯒꯤ ꯍꯩꯁꯦ ꯃꯁꯛ ꯐꯖꯕ ꯈꯇꯔꯥ ꯎꯝ ꯌꯥꯔꯣꯏ-ꯌꯥꯔꯣꯏ ꯑꯗꯨꯅꯗꯤ ꯌꯥꯔ‌ꯣꯏ
ꯑꯃ ꯅꯦꯒ꯭ꯔꯣ ꯅꯨꯄꯥꯗꯣ
ꯍꯡꯒ ꯇꯦꯔꯥ
ꯑꯗꯨ ꯌꯥꯝ ꯅꯠꯇꯦꯍ‌ꯦ ꯕꯦꯂꯤꯡꯉꯝ ꯍꯥꯏꯕ꯭ꯔ ꯀꯩꯅꯣꯝ ꯍꯥꯏꯕꯗꯣ
ꯎ ꯈꯪꯗꯦ
ꯑꯗꯣ ꯌꯥꯝ ꯐꯖꯩ
ꯉ ꯉꯥꯡ ꯄꯥꯎꯐꯥꯎꯅꯗꯣ
ꯀꯅꯥ
ꯄꯨꯡ ꯀꯌꯥꯗꯒ ꯆꯠ
ꯑꯉꯥꯡ ꯍꯥꯏꯔꯣ
ꯄꯨꯡ ꯀꯌꯥꯗ ꯆꯛꯆꯥꯗꯣꯏꯅꯣ
ꯑꯩꯆꯥꯛ ꯆꯥꯔꯣꯏꯌꯦ
ꯅꯪꯅ ꯀꯩꯗꯧꯕꯩꯅꯣꯕ ꯆꯥꯔꯣꯏꯗꯣꯏꯁꯦ
ꯑꯩ ꯀꯩꯅꯣ ꯇꯧꯅꯤ ꯑꯩ ꯉꯁꯥꯏ ꯅꯨꯡꯊꯤꯟꯗꯣ ꯑꯩ ꯆꯥꯛꯇꯣ ꯂꯥꯝꯗꯅ ꯎꯝ ꯄꯥꯁꯇꯥ ꯍꯧꯔꯒ ꯆꯥꯏꯌ‌ꯦꯕꯀꯣ
ꯎꯝ
ꯑꯗꯣ ꯈꯔ ꯈꯔ ꯂꯩꯔꯤꯕ ꯑꯗꯨꯗꯣ ꯍꯣꯔꯦꯟ ꯆꯥꯊꯣꯛꯑꯅꯤ ꯆꯥꯛ ꯆꯥꯅꯤꯡꯗꯦ
ꯎꯝ ꯀꯩꯗ ꯍꯥꯎꯗꯅ ꯄꯥꯁꯇꯥ ꯆꯥꯏꯕ
ꯌꯦꯁ
ꯍꯥꯎꯕ꯭ꯔ‌ꯣ ꯍꯥꯏꯖ ꯄꯥꯁ ꯇꯥꯖ‌ꯦ ꯑꯩ ꯍꯧꯖꯤꯛ ꯀꯩꯅ‌ꯣ ꯌꯥꯝ ꯆꯥꯅꯤꯡꯅꯦ ꯐꯔ‌ꯣꯗ
ꯐ꯭ꯔꯤꯁꯇ ꯍꯥꯞꯄꯒ ꯆꯥꯅꯤꯡꯉꯦ ꯑꯩ
ꯑꯩꯗꯤ ꯐꯔꯣꯗꯥ ꯆꯅꯤꯡ ꯍꯥꯏꯖ‌ꯦ
ꯍꯥꯎꯔ ꯆꯥꯎ ꯀꯩꯅꯣ ꯐ꯭ꯔꯤꯁꯇꯥ ꯍꯥꯞ ꯆꯜꯂ ꯆꯥꯎ ꯍꯥꯎꯕꯅꯦ
ꯍꯩ ꯇ‌ꯦ
ꯃꯤꯆꯦꯜ
ꯋꯥꯏꯀ‌ꯣ ꯋꯥꯏ ꯊꯤꯅ ꯋꯥꯏ ꯊꯤꯟꯗꯣꯛꯑꯦ ꯄ ꯊꯤꯟꯗꯣꯛꯑꯦ ꯆꯠꯄꯗꯗ
ꯄꯤꯂꯝ ꯀꯥꯄꯤ ꯃꯥ ꯍꯧꯖꯦꯛꯁꯨ
ꯀꯥꯞꯄꯤꯅ‌ꯦ
ꯀꯃꯦꯛꯇꯒꯤ ꯍꯦꯛ ꯊꯧꯐꯝ ꯌꯔ ꯍꯧꯖꯤꯛꯀꯤ ꯍꯣꯇꯦꯜ ꯑꯃ ꯄꯥꯔꯀꯤꯡ ꯆꯪꯐꯝ ꯉꯥꯛꯀꯟꯒꯤ ꯍꯣꯇꯦꯜ ꯑꯗꯨ ꯑꯗꯣ ꯏꯃꯥꯟꯅꯕꯣꯏ ꯃꯃꯥꯡꯒꯤ ꯃꯃ ꯃꯥꯟꯅꯕꯤꯔ ꯅꯠꯇ꯭ꯔꯒ ꯀꯅꯥ ꯑꯃꯝ ꯊꯣꯛ ꯈꯪꯅꯕꯅꯦꯕ ꯐꯝꯃꯥ ꯆꯔꯒꯤ ꯋꯥꯏꯌꯦ ꯀꯩꯗꯧꯔꯗꯤ ꯐꯅꯤ ꯋꯥꯕꯁꯦ
ꯏꯟꯁꯥꯡ ꯑꯍꯥꯎꯕ ꯑꯃ ꯆꯥꯔꯒ ꯇꯨꯝꯃꯨ
ꯅ ꯍꯥꯎ ꯍꯧꯁꯦ ꯀꯩꯅ
ꯌꯦꯁ
ꯪꯗꯤ ꯁꯥꯠ ꯂꯣꯏ ꯆꯥꯕ꯭ꯔꯣ
ꯑꯩ ꯆꯥꯗꯦꯗ ꯌꯦꯟ ꯈꯛꯇꯪ ꯆꯥꯏ ꯑꯗꯣ ꯀꯩꯅꯣꯗꯤ ꯄꯣꯛꯇꯗꯤ ꯄꯣꯛꯁꯦ ꯆꯥ ꯑꯊꯣꯡꯕ ꯑꯣꯏꯅꯗꯤ ꯆꯥꯗꯦꯕꯀꯣ ꯀꯣ ꯑꯗꯨꯒ ꯄꯣꯛ ꯃꯣꯃꯣ ꯆꯥꯏ ꯑꯗꯨꯒ ꯄꯣꯛ ꯆꯤꯂꯤꯒꯨꯝꯕ ꯁꯂꯥꯏꯁ ꯁꯟ ꯁꯟ ꯁꯤꯡꯖꯨ ꯆꯥꯏ
ꯁꯤꯂꯅꯗꯤ ꯑ ꯅ ꯆꯥꯗ꯭ꯔ
ꯆꯥꯏ ꯈꯔ ꯆꯥꯏ ꯍꯥꯟꯅ ꯆꯥꯔꯝꯗꯦ ꯍꯧꯖꯤꯛ ꯆꯥꯔꯦ ꯈꯔ ꯈꯔ
ꯍꯃꯤ ꯆꯥꯇ꯭ꯔꯥ
ꯆꯗꯦ
ꯀꯅꯥꯗꯤ
ꯆꯥꯇꯦ
ꯑꯥ ꯑꯗꯨꯒ ꯆꯞ ꯃꯥꯟꯅꯩꯍꯦ
ꯎꯝ ꯆꯥꯗ꯭ꯔꯣꯏ ꯍꯥꯏꯕ ꯆꯥꯗ꯭ꯔꯤ ꯍꯥꯏꯕ ꯑꯝꯇ
ꯍꯥꯎꯕꯅꯦ ꯗꯨꯁꯨ ꯑꯩ ꯉꯥꯅꯨ ꯆꯥꯏ ꯌꯦꯟ ꯆꯥꯏ ꯁꯟꯒ ꯂꯣꯏꯔꯦ ꯑꯇꯩ ꯆꯥꯗ꯭ꯔꯦ ꯎꯤ ꯆꯂꯦ ꯍꯥꯏꯅ ꯑꯗꯨꯔꯦ
ꯑꯣ
ꯍꯣꯏ ꯊꯝꯃꯒꯦ ꯊꯝꯃꯒꯦ ꯒꯨꯠ‌ ꯅꯥꯏꯠ
ꯎꯝ ꯎꯝ ꯎꯝ ꯒ‌ꯨꯠ‌ ꯅꯥꯏꯠ